ꯇꯧꯔꯤꯅꯣ
ꯍꯧꯔꯛꯄꯗ ꯉꯥꯏꯔꯤ ꯀꯩꯗꯧꯔꯤꯅꯣ ꯍꯥꯟꯅ ꯈꯨꯂꯥꯡꯈꯥꯡ ꯇꯧꯔꯛꯑꯦ ꯅꯪꯅ
ꯇꯥꯕ꯭ꯔꯣ
ꯑꯧ ꯇꯥꯏꯌꯦ
ꯎꯝ ꯀꯔꯤ ꯇꯧꯔꯤꯅꯣ
ꯑꯩꯗꯣ ꯅꯣꯡ ꯆꯨꯕꯗꯣ ꯀꯃꯥꯏꯅ ꯆꯨꯔꯤꯔꯣ ꯃꯊꯛꯇꯥꯒꯤ ꯆꯨꯔꯤꯔꯣ ꯅꯠꯇ꯭ꯔꯒ ꯃꯈꯥꯔꯣꯝꯗꯒꯤ ꯆꯨ ꯎꯈꯠꯂꯤꯔꯣꯅ ꯌꯦꯡꯉꯦ
ꯅꯪ ꯅꯣꯡꯆꯨꯕ ꯎꯗꯤꯕ꯭ꯔꯥꯅꯦ
ꯑꯧ ꯄꯨꯟꯁꯤꯁꯤꯗ ꯑꯍꯥꯟꯕ ꯅꯣꯡ ꯆꯨꯕ ꯍꯥꯏꯕꯁꯦ ꯖꯥꯠꯖꯥꯠ ꯇꯧꯔꯛꯑꯦꯍꯦ꯫ ꯃꯈꯥꯗꯩꯔꯥ ꯃꯊꯛꯇꯩꯔꯥ ꯀꯩꯝ ꯈꯪꯗ꯭ꯔꯦ꯫
ꯃꯊꯛꯇꯒꯤꯅꯦꯍꯦ꯫
ꯃꯊꯛꯇꯒꯤꯔꯣ ꯑꯗꯣ ꯃꯊꯛꯇ ꯀꯩ ꯂꯩꯕꯒꯤꯔ ꯅꯣꯡ ꯆꯨꯔꯛꯏꯁꯦ꯫ ꯑꯦ ꯑꯗꯨꯗꯤ ꯅꯪꯁꯨ ꯈꯪꯗꯦ꯫ ꯃꯈꯥꯗꯩ ꯆꯨꯊꯥꯔꯛ ꯃꯈꯥꯗꯩ ꯆꯨꯈꯠꯂꯤꯅꯦ꯫
ꯀꯥꯏꯗꯒꯤꯅꯣ ꯃꯈꯥꯗꯒꯤ ꯆꯨ ꯆꯨꯅꯤꯡꯉꯥꯏ ꯂꯩꯇꯦ ꯃꯊꯛꯇꯒꯤ ꯑꯣꯏꯔꯝꯅꯦ꯫
ꯑꯩ ꯍꯥꯏꯔ ꯃꯔꯝ ꯍꯥꯏꯔꯛꯎꯔꯥ
ꯍꯣꯏ ꯍꯣꯏ
ꯀꯩꯒꯤꯔꯣ ꯍꯥꯏꯔꯀꯥꯟꯗ ꯅꯣꯡꯁꯦ
ꯍꯣꯏ
ꯍꯦꯛ ꯆꯨꯔꯛꯇ꯭ꯔꯤꯉꯩꯗ ꯃꯣꯏꯁꯦ ꯃꯈꯥꯗꯒꯤ ꯏꯁꯤꯡꯗꯣ ꯍꯥꯟꯅ ꯃꯣꯏꯅ ꯀꯩꯔꯣꯛ ꯀ꯭ꯂꯥꯎꯇꯨꯅ ꯃꯥ ꯃꯣꯏꯅ ꯏꯁꯤꯡꯗꯣ ꯍꯥꯟꯅ ꯆꯨꯞꯈ꯭ꯔꯦꯗꯅ
ꯑꯣ
ꯂꯧꯈꯠꯂꯦ ꯑ ꯂꯧꯈꯠ ꯃꯣꯏ ꯕꯦꯄꯣꯔꯥꯏꯖ ꯇꯧꯔ ꯂꯧꯈꯠꯂꯦ꯫ ꯑꯗꯨꯒ ꯂꯧꯈꯠꯂꯒ ꯃꯊꯛꯇ ꯑꯃꯨꯛ ꯁꯦꯝ ꯁꯥꯔꯦ ꯑꯗꯨꯒ ꯑꯃꯨꯛ ꯆꯨꯊꯔꯛꯏꯅꯦꯕ ꯑꯗꯨꯗꯤ ꯃ ꯃꯈꯥꯗꯒꯤ ꯍꯥꯟꯅ ꯆꯨꯔꯛꯄꯅꯦꯕ
ꯑꯣ ꯑꯗꯨꯗꯤ ꯅꯪ ꯌꯥꯝ ꯍꯥꯏꯌꯦꯍꯦ꯫
ꯍꯣꯏ ꯍꯣꯏ ꯈꯔ ꯈꯔꯗꯤ ꯑꯗꯨꯝ ꯍꯩꯕꯅꯤꯗ ꯑꯗꯣ ꯅꯪ ꯅꯪꯒꯨꯝꯅꯗꯤ ꯀꯌꯥꯝ ꯀꯟꯅ ꯍꯩꯕꯗꯤ ꯅꯠꯇꯦꯗ ꯍꯥꯏ ꯀꯥꯅꯀꯣ
ꯍꯥꯏꯑ ꯍꯥꯏꯑ ꯑꯩꯗꯤ ꯀꯩꯝ ꯍꯥꯏꯇꯦꯍꯦ꯫
ꯎꯝ ꯑꯗꯤ ꯅꯪꯗꯤ ꯉꯁꯤ ꯆꯥꯛ ꯆꯥꯔꯦ ꯍꯥꯏꯕꯗꯤ ꯈꯪꯗ꯭ꯔꯤꯌꯦ ꯀꯃꯥꯏ ꯀꯃꯥꯏ ꯀꯃꯥꯏ ꯇꯧꯔꯤꯒꯦ꯫
ꯆꯥꯗ꯭ꯔꯤꯌꯦ ꯉꯁꯤꯒꯤꯗꯤ
ꯍꯥꯏ ꯑꯩ ꯍꯥꯏꯔꯤꯗꯤ ꯅꯪ ꯆꯥꯛ ꯆꯥꯗ꯭ꯔꯤꯌꯦꯅ꯫
ꯎꯝ ꯅꯪꯗꯤ ꯀꯔꯤ ꯇꯧꯕ꯭ꯔꯥ ꯆꯥꯛ ꯆꯥꯈꯕ꯭ꯔꯥ꯫
ꯑꯥ
ꯆꯥꯛ ꯆꯥꯈ꯭ꯔꯕꯔꯥ ꯍꯥꯏꯕ
ꯑꯩꯗꯣ ꯍꯣꯏ ꯃꯤꯑꯣꯏꯕ ꯑꯣꯏꯕꯅꯤꯅ ꯆꯥꯛ ꯆꯥꯕ ꯂꯦꯞꯄꯗꯤ ꯁꯤꯔꯅꯤꯅ ꯍꯣꯏ ꯆꯥꯛꯄꯨꯗꯤ ꯆꯥꯈ꯭ꯔꯦ꯫
ꯀꯔꯤ ꯃꯊꯦꯟ ꯆꯥꯈ꯭ꯔꯦ ꯉꯁꯤꯗꯤ꯫
ꯑꯁ ꯉꯁꯤꯗꯤ ꯈꯪꯗꯦꯗ ꯑꯣꯛꯁꯥ ꯍꯥꯏꯕ꯭ꯔꯥ ꯄꯣꯛꯁꯥ ꯍꯥꯏꯕ꯭ꯔꯥ ꯑꯗꯨꯗꯣ ꯆꯥꯏ꯫
ꯑꯁ ꯍꯥꯎꯔꯝꯅꯤꯍꯦ ꯑꯗꯨꯗꯤ꯫
ꯍꯥꯎꯇꯦꯗ꯫
ꯑꯦ ꯃꯤ ꯍꯥꯎꯕꯅꯦ ꯑꯣꯛꯁꯥꯗꯤ꯫
ꯅꯪꯒꯤ ꯍꯥꯎꯔꯁꯨ ꯑꯩꯗꯤ ꯍꯥꯎꯇꯦ ꯑꯩꯗꯤ ꯌꯥꯗꯦ ꯑꯩꯗꯤ ꯑꯗꯨꯒꯨꯝꯕ ꯆꯥꯔꯗꯤ ꯑꯩ ꯑꯩꯗꯤ ꯑꯗꯨꯒꯨꯝꯕ ꯆꯥꯔꯗꯤꯀꯣ ꯑꯩꯗꯤ ꯑꯗꯨꯒꯨꯝꯕ ꯆꯥꯔꯗꯤ ꯅꯪꯕꯨ ꯍꯦꯛ ꯅꯤꯡꯁꯤꯡꯔꯛꯑꯦ꯫
ꯑꯁꯦꯡꯕꯒꯤꯔꯥꯅꯦ꯫
ꯍꯣꯏ ꯑꯁꯦꯡꯕꯒꯤ ꯑꯩꯒꯤ ꯊꯃꯣꯏꯒꯤ ꯀꯥꯆꯤꯟꯒꯤ ꯃꯅꯨꯡꯗꯗꯨꯐꯥꯎ ꯂꯣꯏ ꯅꯤꯡꯁꯤꯡꯂꯛꯑꯦ꯫
ꯑꯁ ꯑꯗꯨꯗꯤ ꯉꯁꯤ ꯆꯥꯕꯒꯤ ꯅꯤꯡꯁꯤꯡꯕ꯭ꯔꯥ ꯑꯩꯕꯣ ꯑꯗꯨꯗꯤ
ꯍꯣꯏ ꯅꯤꯡꯁꯤꯡꯉꯦ ꯀꯃꯥꯏꯅ ꯍꯥꯏꯔ ꯀꯥꯟꯗ ꯑꯣꯛꯁꯥꯒꯤ ꯍꯦꯛ ꯄꯤꯁ ꯑꯃ ꯂꯧꯈꯠꯄꯗ ꯅꯪꯒꯤ ꯁꯛ ꯎꯗ꯭ꯔꯐꯥꯎ ꯅꯪꯒꯤ ꯈꯣꯟꯖꯦꯜ ꯑꯗꯨꯝ ꯍꯥꯟꯅ ꯇꯥꯔꯛꯑꯦ ꯃꯣꯏ ꯇꯥꯃꯣ ꯑꯩꯕꯨ ꯆꯥꯕꯤꯅꯣꯅ ꯍꯥꯏꯔꯛꯑꯦ꯫
ꯂꯣꯏꯔꯦ
ꯎꯝ ꯎ ꯍꯩꯍꯥ ꯃꯤꯒꯤ ꯄꯨꯟꯁꯤꯁꯦ ꯖꯥꯠ ꯖꯥꯠꯅꯤꯀꯣ
ꯍꯣꯏ ꯖꯥꯠ ꯖꯥꯠꯅꯤ
ꯑꯩꯅ ꯅꯪꯒꯤꯗꯃꯛ ꯀꯌꯥꯝ ꯋꯥꯏ ꯋꯥ ꯑꯩꯅ ꯅꯪꯒꯤꯗꯃꯛ ꯀꯌꯥꯝ ꯋꯥꯒꯦ ꯍꯥꯏꯔꯁꯨ ꯅꯪꯗꯤ ꯈꯪꯗ꯭ꯔꯦꯕ ꯑꯩꯅ ꯈꯛꯇ ꯈꯪꯉꯒ ꯂꯩꯔꯦꯕ
ꯅꯪꯅ ꯍꯥꯏꯗꯕꯒꯤꯅꯦꯍꯦ ꯑꯗꯨꯗꯤ
ꯑꯥ ꯀꯔꯝ ꯀꯥꯟꯗ ꯍꯥꯏꯁꯤꯔꯗꯤ ꯈꯜꯂꯝꯕꯅꯦ ꯑꯗꯣ
ꯎꯝ ꯅꯪꯅ ꯍꯥꯏꯗꯕꯒꯤꯅꯦ
ꯍꯧꯖꯤꯛꯀꯤꯗꯗꯤ ꯈꯤꯇꯪ ꯅꯨꯡꯉꯥꯏꯇꯔ‌ꯦꯍ‌ꯦ
ꯑꯁ ꯀꯔꯤꯒꯤꯅꯣ
ꯍꯥꯏꯔ ꯀꯥꯟꯗ ꯀꯩꯒꯤꯅꯣ ꯍꯥꯏꯔꯀꯥꯟꯗ ꯅꯪꯗꯣ ꯑꯩꯗꯤ
ꯑ
ꯇꯣꯛꯄ ꯑꯣꯏꯔꯝꯒꯗ꯭ꯔꯅꯗꯤ ꯈꯟꯕꯅꯦ ꯑꯗꯨꯕꯨ ꯅꯪꯁꯦ ꯑꯩꯒ ꯆꯞ ꯃꯥꯟꯅꯔꯝꯒꯅꯤ ꯅꯪꯁꯨ ꯑꯩꯅ ꯍꯥꯏ ꯀꯥꯟꯗ ꯀꯩ ꯍꯥꯏꯁꯤꯔꯥ
ꯀꯩꯗꯧꯔꯤꯅꯣ ꯍꯥꯏꯒꯦ ꯇꯧꯕꯅꯤꯗ ꯋꯥꯔꯤ ꯁꯝ ꯁꯝꯅ ꯍꯥꯏꯈ꯭ꯔꯕꯗ
ꯑꯣ ꯑꯣ ꯑꯩꯗꯤ ꯅꯣꯠꯀꯨꯝꯕ ꯏꯔꯒ ꯂꯩꯌꯦ ꯑꯦꯁ‌ꯦꯟꯒꯨꯝꯕꯀꯣ
ꯑ ꯍꯩꯍꯥ ꯑꯩꯁꯦ
ꯑ
ꯌꯥꯔꯗꯤ ꯍꯣꯔꯦꯟ ꯀꯣꯏꯔꯛꯀꯦ
ꯊꯝꯣꯏ ꯀꯣꯏꯔꯑꯣ
ꯅꯪ ꯅꯊꯟꯗ ꯕꯣꯔꯤꯡ ꯌꯥꯝ ꯆꯨꯔꯦ ꯍꯥꯏꯔꯦ ꯑꯩ ꯅꯪꯒꯤ ꯃꯪꯗ ꯉꯥꯏꯍꯥꯛ ꯉꯥꯏꯍꯥꯛ ꯀꯣꯏꯔꯛꯀꯦ ꯍꯟꯗꯛꯀꯥꯟꯗꯤ
ꯍꯣꯏ ꯑꯁ ꯅꯍꯟꯗꯒꯤ ꯉꯥꯏꯕꯅꯦ ꯅꯪꯅ ꯀꯣꯏꯔꯛꯇꯕꯒꯤꯅ‌ꯦ ꯗꯨ
ꯑꯁ ꯆꯠꯊꯣꯛꯀ‌ꯦ ꯍꯦꯛ ꯇꯧꯔꯒꯀ‌ꯣ ꯑꯁ ꯃꯇꯥꯡ ꯃꯇꯝ ꯆꯥꯛ ꯆꯥꯗꯕ ꯍꯨꯏꯅ ꯑꯃꯨꯛ ꯈꯣꯡꯂꯛꯏ ꯀꯥꯏꯗꯒꯤ ꯆꯪ ꯌꯥꯗꯦꯅ
ꯉꯁꯤꯗꯤ ꯂꯩꯇ꯭ꯔꯦ
ꯂꯩꯇ꯭ꯔꯕ‌ꯣ
ꯍ‌ꯣꯏ
ꯂꯩꯇ꯭ꯔꯗꯤ ꯑꯩ ꯍꯣꯔꯦꯟ ꯅꯨꯡꯗꯥꯡ ꯀꯣꯏꯊꯔꯛꯄ ꯇꯥꯔꯦꯗꯅ
ꯀ‌ꯣꯏꯊꯔꯛꯑ‌ꯣ ꯕꯣꯜ ꯌꯦꯡꯉꯣꯏꯗ꯭ꯔꯣ
ꯍꯣꯏ ꯕꯣꯜꯕꯨꯗꯤ ꯌꯦꯡꯉꯔꯣꯏꯗ ꯍꯥꯏꯕꯗꯤ ꯑꯩꯈꯣꯏꯗꯤ ꯕ‌ꯣꯜ ꯌꯦꯡꯕ ꯃꯇꯝ ꯁꯪꯗꯦꯕ ꯍꯣꯔꯦꯟ ꯉꯥꯏꯍꯥꯛ ꯂꯩꯔꯒ ꯑꯃꯨꯛ ꯑꯩꯈꯣꯏꯒꯤ
ꯊꯕꯛ ꯃꯐꯝꯗ ꯑꯃꯨꯛ ꯆꯠꯂꯨꯅ‌ꯦꯕ
ꯍ‌ꯣ ꯑꯁ ꯊꯕꯛ ꯁꯣꯕꯥꯁꯤꯡꯗꯤ ꯋꯥꯔꯝꯅꯤ ꯗꯨꯗꯤ
ꯑ ꯍ ꯋꯥꯏ ꯑꯁ ꯌꯥꯝ ꯋꯥꯏ ꯍꯣꯔꯦꯟ ꯅꯨꯡꯗꯥꯡ ꯉꯍꯥꯛ ꯂꯥꯏꯔ ꯊꯕꯛ ꯍꯥꯏꯔꯤꯁꯦ ꯑꯁ ꯑ ꯏꯁꯤꯡ ꯑꯃꯨꯛ ꯍꯣꯟꯅꯤ ꯅꯨꯡꯗꯥꯜ ꯑꯃꯨꯛ ꯇꯨꯝꯅꯤ ꯑꯁ ꯋꯥꯏꯗ
ꯎꯝ ꯑꯗꯣ ꯋꯥ ꯍꯥꯏꯕꯗꯤ ꯊꯕꯛꯁꯨ ꯇꯧꯗꯕ ꯇꯧꯗꯕꯁꯨ ꯌꯥꯗꯕꯅꯤꯅ ꯎꯄꯥꯏ ꯂꯩꯇꯦ ꯅꯠꯇ꯭ꯔ
ꯃꯥꯅꯤ ꯆꯨꯝꯃꯤ ꯆꯨꯝꯃꯤ ꯅꯪ ꯂꯣꯏꯅ ꯆꯨꯝꯃꯤ ꯂꯥꯜꯂꯤꯕꯗꯤ ꯑꯩꯅꯅꯤ
ꯎꯝ ꯆꯨꯡꯒꯟꯕꯅꯦ
ꯎꯝ ꯑꯗꯣ ꯅꯪꯗꯤ ꯉꯁꯤ ꯀꯩ ꯃꯊꯦꯜ ꯆꯥꯔꯒꯦ ꯉꯁꯥꯏ ꯑꯌꯨꯛꯇꯣ
ꯉꯁꯥꯏ ꯑꯌꯨꯛ ꯆꯨꯝꯊꯣꯡ ꯑꯣꯏꯅ ꯊꯣꯡꯉꯒ ꯆꯥꯏ
ꯑꯣ ꯑꯗꯨꯗꯤ ꯍꯥꯎꯔꯝꯒꯅꯤꯅꯦ
ꯍꯣꯏ ꯍꯥꯎꯋꯦ ꯍꯥꯏꯕ ꯇꯥꯔꯦ ꯏꯁꯥꯅ ꯊꯣꯡꯕꯅꯤꯅ
ꯑꯥ ꯗꯣ ꯅꯪ ꯅꯪ ꯅꯣꯛꯄꯁꯦ ꯁꯨꯡꯇꯥ ꯇꯥꯗ꯭ꯔꯦ ꯅꯪ ꯑꯃꯔꯛ ꯅꯣꯛꯔꯛꯑꯣꯅꯦ ꯑꯩ ꯄꯦꯟꯅꯤꯉꯥꯏ
ꯍꯥꯏꯁ ꯅꯪ ꯇꯥꯗꯤꯕꯔꯥꯅꯦ
ꯍꯣꯏ ꯇꯥꯗ꯭ꯔꯤꯌꯦ ꯁꯦ ꯅꯣꯡꯂꯥꯛꯑꯣꯁꯦ ꯁꯦ ꯃꯨꯛꯇꯪ ꯅꯣꯛꯂꯛ ꯑꯣ
ꯅꯩꯔꯦꯍꯦ
ꯅꯪꯅ ꯅꯣꯛꯄ ꯌꯦꯡ
ꯇꯥꯅꯤꯡꯉꯦ ꯍꯥꯏꯌꯣ
ꯑꯥ
ꯅꯪꯅ ꯅꯣꯛꯄ ꯇꯥꯅꯤꯡꯉꯦ ꯍꯥꯏꯌꯣꯕ
ꯅꯪꯅ ꯅꯣꯛꯄ ꯎꯅꯤꯡꯉꯤ
ꯂꯣꯏꯔꯦꯍꯦ ꯌꯥꯝ ꯍꯩꯌꯦ ꯏꯁꯩ ꯁꯛꯄꯁꯦ
ꯖꯅꯥ ꯒꯅ ꯃꯅ ꯃꯦ ꯒꯨꯝꯕꯗꯤ ꯌꯥꯗꯕ
ꯏꯁꯩ ꯁꯛꯄ ꯌꯥꯝ ꯍꯩꯔꯝꯃꯦꯍꯦ
ꯍꯣꯏ ꯅꯪꯒꯤꯗꯃꯛꯇ ꯍꯩꯕꯩꯅꯦ ꯅꯪꯗꯤ ꯅꯪꯒꯤꯗꯃꯛꯇ ꯍꯥꯏꯗꯤ ꯂꯣꯏꯅ ꯌꯥꯗ꯭ꯔꯕꯅꯦ
ꯅꯨꯡꯁꯤꯌꯦꯍꯦ ꯑꯗꯨꯗꯤ
ꯑꯥꯏ ꯍꯣꯏ ꯅꯨꯡꯁꯤꯕꯤꯅꯤꯉꯥꯏ ꯅꯪ ꯈꯛꯇ ꯉꯥꯏꯔꯦ ꯅꯨꯡꯁꯤꯕꯤꯕꯩꯁꯦ ꯑꯩꯗꯤ ꯏꯃꯥꯅꯁꯨ ꯅꯨꯡꯁꯤꯗ꯭ꯔꯦ ꯄꯄꯥꯅꯁꯨ ꯅꯨꯡꯁꯤꯗ꯭ꯔꯦ ꯀꯅꯥꯝꯅ ꯅꯨꯡꯁꯤꯗ꯭ꯔꯦ ꯅꯪ ꯈꯛ ꯑꯩ ꯅꯪꯒꯤꯗꯃꯛꯇ ꯕꯣꯔꯥꯒꯤ ꯌꯨꯝ ꯑꯃ ꯁꯥꯔꯒ ꯏꯕꯥꯅꯤ ꯂꯨꯍꯣꯡꯗꯣꯏꯅꯤ
ꯍꯥ ꯁꯥꯔꯣ ꯁꯥꯔꯣ ꯅꯣꯡꯃ ꯑꯃꯨꯒ ꯂꯥꯛꯀꯦ ꯁꯥꯕ ꯂꯣꯏꯔꯦ ꯍꯥꯏꯁꯨ ꯍꯦꯔꯝꯗꯦ ꯍꯥꯏꯁꯨ ꯍꯥꯏꯔꯝꯗꯦꯍꯦ ꯀꯔꯤꯔ ꯑꯗꯨꯗꯤ
ꯅ ꯑꯩ ꯍꯥꯏꯔꯗꯤ ꯅꯪ ꯌꯥꯔꯔꯣꯏꯅ ꯇꯧꯕꯒꯤ ꯍꯥꯏꯔꯕꯤꯗ ꯍꯥꯟꯅꯁꯨ
ꯑꯣ ꯑꯗꯨꯗꯤ ꯂꯥꯛꯅꯤꯡ ꯈꯠꯇ
ꯔꯨꯝ ꯃꯔꯤ ꯁꯦꯝꯃꯦ ꯕꯣꯔꯥꯅ ꯐꯖꯅ ꯀꯨꯞꯄꯦ
ꯑꯁ ꯐꯖꯔꯝꯗꯣꯏ ꯃꯥꯟꯗꯦ ꯑꯗꯨꯗꯤ
ꯑꯁ ꯌꯥꯝ ꯐꯖꯩꯌꯦ ꯔꯪꯒ ꯊꯥꯔꯒꯀꯣ ꯑꯦꯁ ꯈ꯭ꯋꯥꯏꯗꯒꯤ ꯐꯖꯕ ꯌꯨꯝ ꯍꯥꯏꯖꯤꯅꯤ
ꯎꯝ ꯄꯨꯟꯁꯤꯗ ꯎꯔꯔꯣꯏ
ꯃꯥꯅꯦ ꯑꯗꯣ
ꯍꯣꯏ
ꯑꯩ ꯀꯩꯅꯣꯝꯗ ꯍꯥꯏꯒꯦꯅꯦꯀꯣ
ꯍꯥꯏꯌꯣ ꯀꯔꯤꯅꯣ
ꯅꯪ ꯁꯥꯎꯗꯤ ꯁꯥꯎꯔꯣꯏꯀꯣ
ꯍꯣꯏ ꯍꯥꯏꯔꯛꯑꯣꯕ ꯁꯥꯎꯔꫭꯏꯕ
ꯁꯥꯎꯔꫭꯏꯕꯀꫭ ꯇꯁꯦꯡꯅ
ꯍꯣꯏ ꯅꯦꯕ
ꯗꫭ
ꯑꯥ
ꯅꯪ ꯐꯖꯩ ꯍꯥꯏꯒꯦ ꯇꯧꯕꯅꯦ ꯑꯗꯨꯕꯨ ꯅꯪ ꯁꯛ ꯎꯗ꯭ꯔꯤꯕꯅꯤꯅ ꯑꯩ ꯍꯥꯏꯅꯤꯡꯉꯛꯄ ꯂꯩꯇ꯭ꯔꯦ ꯁꯥꯎꯅꯨꯀꯣ
ꯍꯣꯏ ꯀꯩꯁꯨ ꯀꯥꯏꯗꯦꯍꯦ
ꯑꯦ ꯍꯨꯡ ꯍꯨꯡ ꯍꯨꯡ ꯑꯦ ꯑꯉꯥꯡ ꯃꯤꯒꯤ ꯄꯨꯟꯁꯤꯁꯦ ꯖꯥꯠ ꯖꯥꯠ ꯑꯣꯏꯔꯛꯑꯦ ꯑꯩꯅꯁꯨ ꯑꯃꯨꯛ ꯀꯃꯥꯏꯅ ꯈꯜꯂꯤꯅꯣ ꯅꯪꯅꯁꯨ ꯑꯃꯨꯛ ꯀꯃꯥꯏꯅ ꯈꯜꯂꯤꯅꯣ ꯍꯥꯏ ꯈꯤꯇꯪ ꯒ꯭ꯌꯥꯟ ꯇꯥꯗꯕꯤꯗ ꯂꯣꯏꯔꯦ
ꯎꯝ
ꯑꯁ ꯑꯩꯗꯤ ꯅꯪ ꯀꯃꯥꯏ ꯈꯜꯂꯤꯅꯣꯗꯤ ꯂꯣꯏ ꯈꯪꯅꯤꯡꯕꯅꯦ ꯑꯗꯨꯕꯨ ꯀꯔꯤꯗꯤ ꯎꯄꯥꯏ ꯂꯩ
ꯍꯣꯏ ꯃꯥꯅꯦ ꯌꯨꯝ ꯏꯃꯨꯡꯗꯤ ꯃꯤ ꯀꯌꯥ ꯂꯩꯕ꯭ꯔꯥ ꯌꯨꯝꯗ
ꯍꯥ
ꯌꯨꯝꯗ ꯃꯤ ꯀꯌꯥꯒꯨꯝꯕ ꯂꯩꯈ꯭ꯔꯕ ꯌꯨꯝ
ꯀꯩꯍꯥꯏꯕ
ꯅꯪꯅ ꯍꯥꯏꯔꯤꯗꯣ ꯇꯥꯕ꯭ꯔꯣ
ꯇꯥꯕ꯭ꯔꯣ
ꯍꯣꯏ ꯇꯥꯏꯌꯦ ꯇꯗ꯭ꯔꯣ
ꯍꯥꯥ
ꯇꯗ꯭ꯔꯣ
ꯑꯣ ꯇꯥꯏꯌꯦ ꯇꯥꯏꯌꯦ
ꯑꯩꯗꯤ ꯅꯪꯒꯤ ꯈꯣꯟꯖꯦꯜ ꯑꯁ ꯅꯪ ꯈꯪꯉꯦ ꯅꯪ ꯈꯪ ꯉꯗꯤ ꯀꯥꯏꯅꯤꯗ
ꯍꯥꯏꯔꯛꯑꯣ ꯈꯪꯅꯤꯡꯕꯒꯤꯅꯦ
ꯃꯤ ꯑꯃꯈꯛꯇꯅꯤ ꯑꯩ ꯈꯛꯇ
ꯑꯩꯋꯥ ꯀꯔꯤꯒꯤꯅꯣꯍꯦ
ꯈꯪꯗꯦ ꯑꯩꯗꯤ ꯀꯅꯥꯅ ꯄꯣꯛꯂꯝꯃꯤꯅꯣ ꯈꯪꯗꯦ ꯍꯥꯏꯔꯤꯕ ꯈꯨꯟꯂꯛꯏꯔ ꯈꯪꯗꯦ
ꯅꯪꯈꯛꯇꯅꯦ ꯑꯗꯨꯗꯤ ꯑꯁꯤ ꯌꯥꯝ ꯅꯨꯡꯁꯤꯌꯦ ꯑꯗꯨꯗꯤ
ꯗꯨꯅꯅꯦ ꯅꯪ ꯈꯛꯛꯇꯅꯦ ꯍꯥꯁꯦ ꯅꯨꯡꯁꯤꯕꯤꯕ ꯂꯩꯁꯦ
ꯅꯪꯅꯗꯤ ꯈꯡꯂꯝꯃꯔꯣꯏꯀꯣ
ꯀꯔꯤ
ꯅꯪꯗꯤ ꯈꯪꯂꯝꯃꯔꯣꯏꯕ ꯑꯩ ꯈꯛꯇꯅꯤ ꯍꯥꯏꯕꯁꯤ
ꯑꯩ ꯈꯪꯉꯦꯗ
ꯑꯥ
ꯈꯪꯉꯦ
ꯑ ꯍꯧꯖꯤꯛ ꯈꯛꯇ ꯍꯥꯏꯕꯒꯤ ꯈꯡꯂꯝꯅꯤ
ꯍꯣꯏ ꯍꯣꯏ
ꯎꯝ ꯆꯨꯝꯃꯦ ꯆꯨꯝꯃꯦ ꯍꯧꯖꯤꯛ ꯈꯛꯇ ꯍꯥꯏꯕꯅꯤꯅ ꯑꯩ ꯂꯥꯟꯕꯒꯤ ꯑꯩꯅ ꯑꯩ ꯅꯪꯉꯣꯟꯗ ꯉꯟꯅ ꯍꯥꯏꯕꯤꯔꯝꯃꯗꯤ ꯈꯔ ꯐꯗꯣ
ꯍꯣꯏ ꯅꯪꯅ ꯍꯧꯖꯤꯛ ꯈꯛꯇ ꯍꯥꯏꯕꯅꯦ ꯑꯗꯨ ꯑꯣꯏꯔꯁꯨ ꯅꯨꯡꯁꯨ ꯅꯨꯡꯁꯤꯌꯦꯕ
ꯑꯁ ꯀꯣ ꯍꯧꯖꯤꯛꯅ ꯑꯍꯥꯟꯕꯅꯦ ꯅꯪꯒꯤ ꯈꯨꯅꯣꯛ ꯇꯥꯕ ꯐꯪꯉꯤꯁꯦ
ꯑꯩꯁ ꯇꯥꯗꯕ ꯀꯨꯏꯔꯦ ꯍꯥꯏꯕ ꯅꯠꯇ꯭ꯔꯥ
ꯑ ꯑꯁ ꯌꯥꯝ ꯅꯨꯡꯁꯤꯌꯦ
ꯑꯁꯦꯡꯕꯒꯤꯔꯣ
ꯃꯥꯅꯦ ꯊꯋꯥꯏꯒꯤ ꯑꯋꯥꯕ ꯍꯛꯆꯥꯡꯒꯤ ꯑꯋꯥꯕ ꯀꯩꯀꯥ ꯂꯣꯏꯅ ꯃꯥꯡꯈ꯭ꯔꯦ
ꯍꯥꯏ ꯀꯣꯛꯈꯔꯦ ꯍꯥꯏꯕ꯭ꯔꯥ ꯑꯗꯨꯗꯤ
ꯀꯣꯛꯈ꯭ꯔꯦꯁꯨ ꯍꯥꯏꯕ ꯌꯥꯏ ꯃꯥꯡꯈ꯭ꯔꯦ ꯍꯥꯏꯕꯁꯨ ꯌꯥꯏ
ꯑꯁ ꯑꯗꯨꯗꯤ ꯑꯩꯅ ꯑꯩꯅ ꯑꯗꯨꯝ ꯀꯣꯜ ꯇꯧꯔꯛꯑꯒ ꯑꯗꯨꯝ ꯅꯣꯛꯑꯗꯤ ꯅꯪꯒꯤ ꯑꯋꯥꯕ ꯁꯤꯡꯗꯤ ꯀꯣꯛꯀꯅꯤ ꯑꯗꯨꯗꯤ
ꯑꯥ ꯀꯣꯛꯀꯅꯤ ꯀꯣꯛꯀꯅꯤ
ꯑꯁ ꯑꯗꯨꯗꯤ ꯅꯪꯅ ꯑꯋꯥꯕ ꯅꯨꯃꯤꯠꯇ ꯑꯗꯨꯝ ꯇꯧꯔꯑꯣ ꯑꯗꯨꯗꯤ
ꯍꯣꯏ ꯑꯩꯗꯤ ꯅꯨꯡꯇꯤꯒꯤ ꯋꯥꯔꯦ ꯅꯪꯒꯤ ꯈꯜꯂꯒ ꯍꯥꯏꯗꯨꯗꯤ
ꯎꯝ
ꯑꯥ
ꯀꯅꯥ ꯀꯅꯥ ꯂꯩꯔꯤꯅꯣ ꯍꯧꯖꯤꯛ
ꯍꯧꯖꯤꯛꯄꯨꯗꯤ ꯑꯩ ꯏꯊꯟꯗ ꯂꯩꯌꯦ
ꯑꯣ ꯌꯨꯝꯗꯔꯣ ꯅꯠꯇ꯭ꯔꯒꯅ
ꯌꯨꯝꯗꯅꯦ ꯍꯣꯏ ꯌꯨꯝꯗ ꯂꯩꯃꯟꯕꯒꯤ ꯌꯥꯗ꯭ꯔꯦ
ꯑꯁ ꯌꯨꯝꯗ ꯂꯩꯕꯁꯦ ꯌꯥꯝ ꯅꯨꯡꯉꯥꯏꯕꯅꯦ
ꯅꯣꯏꯊꯣꯔꯛꯑꯦ
ꯑꯗꯨ ꯆꯥꯔꯒ ꯇꯨꯝꯕ ꯈꯛꯇ ꯑꯣꯏꯔꯝꯒꯅꯤ ꯑꯗꯨꯗꯤ ꯌꯨꯝꯗ ꯂꯩꯕꯁꯦ
ꯆꯥꯔꯒ ꯇꯨꯝꯕ ꯈꯛꯄ ꯇꯧꯕꯅꯤꯅ ꯅꯣꯏꯊꯣꯑꯛꯑꯅꯤ
ꯎꯝ ꯁꯨꯝꯗꯩ ꯂꯩꯕ꯭ꯔꯦꯒꯨꯝꯃ ꯃꯇꯝꯗꯕ꯭ꯔꯥ ꯑꯗꯨꯝ ꯌꯨꯝꯗ ꯂꯩꯔꯦ
ꯅꯪꯗꯤ ꯃꯤ ꯃꯌꯥꯝ ꯂꯩꯕ ꯃꯥꯜꯂꯦ ꯅꯪꯗꯤ ꯑꯁ ꯅꯨꯡꯉꯥꯏꯔꯝꯅꯤꯅꯦ
ꯍꯣ ꯏꯃꯥꯟꯅꯕꯤꯈꯣꯏꯁꯨ ꯂꯥꯛꯑꯦ ꯉꯁꯤꯗꯤ ꯌꯨꯝꯗ ꯀꯣꯏꯔꯛꯑꯣ
ꯌꯥꯝ ꯅꯨꯡꯉꯥꯏꯀꯣ
ꯍꯣꯏ ꯅꯨꯡꯉꯥꯏꯌꯦ ꯍꯥꯏꯕ ꯇꯥꯔꯦ ꯑꯩꯈꯣꯏꯁꯨ ꯁꯨꯇꯤ ꯊꯣꯛꯂꯛꯄꯒꯤ ꯏꯃꯥꯟꯅꯕꯤ ꯈꯣꯏ ꯂꯥꯛꯔꯒ ꯑ ꯕꯣꯜ ꯁꯅꯥꯕꯗꯨ ꯌꯦꯡꯁꯦꯅꯀꯣ ꯉꯁꯤꯀ